ꯇꯥꯏꯌꯦꯦ ꯅꯁꯥꯕꯤ ꯁꯦ ꯐꯖꯅ ꯇꯥꯔ ꯂꯩꯌꯦ ꯑꯁ ꯁꯥꯕꯗꯣ ꯑꯩ ꯃꯊꯛꯇ ꯀꯥꯔ ꯂꯩꯕꯅꯦ꯫
ꯑꯣ ꯅꯨꯡꯁꯥ ꯊꯣꯛꯄ꯭ꯔꯥ
ꯍꯣꯏ ꯃꯊꯛꯇꯣ ꯑꯗꯨꯝ ꯇꯦꯟ ꯇꯦꯟꯒꯨꯝꯕꯗꯤ ꯈꯨꯨꯞꯄꯦꯕꯀꯣ ꯈꯜꯂꯒ ꯑꯗꯨꯝ ꯊꯝꯃꯁꯨ ꯃꯈꯥꯔꯣꯝꯒꯤ ꯒꯤ ꯀ꯭ꯔꯤ ꯍꯥꯏꯁꯤꯔꯥ ꯃꯅꯤꯜ ꯂꯥꯛꯄꯗꯣ
ꯃꯟ ꯏꯟꯊꯣꯛꯄꯗꯣ
ꯍꯣꯏ ꯑꯗꯨꯝꯕꯅꯤ ꯉꯁꯤꯁꯦ ꯅꯨꯡꯁꯥ ꯌꯥꯝ ꯀꯟꯗꯧ ꯃꯥꯜꯂꯦꯕꯣ ꯑꯁ ꯈꯪꯗꯦ꯫
ꯑꯩꯈꯣꯏꯔꯣꯝꯗꯁꯨ ꯍꯥꯏꯕꯗꯤ ꯑꯩꯅ ꯃꯄꯥꯟ ꯊꯣꯛꯇꯕꯒꯤꯀꯣ ꯀꯌꯥꯝ ꯈꯪꯗꯕ ꯃꯅꯨꯡꯗ ꯍꯥꯏꯕꯗꯤ ꯐꯦꯟ ꯃꯅꯨꯡꯗ ꯑꯗꯨꯝ ꯃꯈꯥꯗ ꯂꯩꯔꯕꯅꯤꯅ ꯌꯥꯝ ꯁꯥꯕꯗꯣ ꯍꯧꯖꯤꯛꯇꯤ ꯑꯩꯈꯣꯏꯔꯣꯝꯗꯗꯤ ꯁꯥꯔꯁꯨ ꯅꯨꯡꯊꯤꯟꯗ ꯄꯛ ꯁꯥꯕ ꯑꯣꯏꯗꯦ ꯅꯨꯡꯗꯥꯡꯗ ꯍꯧꯔꯛ
ꯑꯣ ꯑꯗꯨꯗꯤ ꯑꯗꯨꯗꯤ ꯍꯧꯖꯤꯛꯇꯤ ꯆꯤꯡꯗ ꯑꯣꯏꯔꯗꯤꯀꯣ ꯆꯦꯡ ꯐꯥꯎꯕꯗꯤ ꯆꯞ ꯆꯥꯗꯣꯏꯅꯦꯍꯦ ꯌꯨꯝ ꯂꯩꯔꯒ
ꯎꯝ ꯑꯩꯈꯣꯏꯔꯣꯝꯗ ꯆꯤꯡ ꯈꯔ ꯇꯥꯕꯅꯤꯅꯀꯣ ꯅꯨꯡꯁꯤꯠ ꯊꯣꯛꯑꯣ ꯅꯨꯡꯁꯤꯠ ꯑꯗꯨꯝ ꯑꯊꯣꯔ ꯂꯥꯛꯄꯗꯣ ꯑꯗꯨꯝ ꯉꯥꯏꯔꯤꯅꯤꯅ ꯋꯤꯟꯗꯣꯗꯒ ꯃꯔꯛ ꯃꯔꯛꯇ
ꯍꯣꯏ
ꯊꯣꯡꯅꯥꯎꯗꯒꯁꯦ ꯍꯥꯏꯕꯗꯤ ꯊꯣꯡꯅꯥꯎꯗꯒꯁꯦꯛ ꯍꯥꯏꯕꯗꯤ ꯑꯅꯤ ꯍꯥꯡꯉꯦꯕ ꯑꯩꯈꯣꯏ ꯊꯣꯡꯅꯥꯎꯁꯦ꯫ ꯑꯃꯁꯤꯅ ꯆꯥꯛ ꯊꯣꯡꯕꯒꯤ ꯖꯒꯥ ꯑꯃ ꯃꯐꯝꯗ ꯑꯃ ꯑꯗꯨꯒ ꯑꯃꯅ ꯅꯅꯥꯪꯀꯟꯗ ꯑꯃ ꯂꯩꯑꯦꯕ ꯥꯡꯀꯟꯗ ꯑꯃ ꯂꯩꯕꯗꯣ ꯑꯗꯨꯗꯅ ꯍꯦꯟꯅ ꯅꯨꯡꯁꯤꯠ ꯆꯪꯕꯗꯣ ꯆꯥꯛ ꯊꯣꯡꯕꯒꯤ ꯃꯐꯝ ꯑꯗꯨ ꯖꯒꯥꯗꯗꯤ ꯅꯨꯡꯁꯤꯠ ꯂꯥꯛꯇꯦꯗ ꯑꯗꯨꯝ ꯍꯥꯏꯕꯗꯤ ꯆꯥꯛ ꯊꯣꯡꯕꯒꯤ ꯃꯅꯤꯜ ꯆꯠꯀꯦ ꯆꯠꯅꯉꯥꯏꯒꯤ ꯑꯗꯨꯝ ꯊꯝꯕ ꯋꯥꯠꯅꯤ ꯑꯗꯨꯗꯤ
ꯑꯗꯨꯗꯤ ꯅꯣꯏꯔꯣꯝ ꯅꯣꯏꯗꯤ ꯅꯨꯡꯉꯥꯏꯌꯦ ꯑꯩꯈꯣꯏꯗꯣ ꯅꯍꯥꯟ ꯑꯩꯈꯣꯏꯁꯨ ꯑꯅꯤꯗꯤ ꯂꯩꯔꯝꯃꯦꯕꯀꯣ
ꯍꯥ
ꯊꯥꯏꯅ ꯑꯩꯈꯣꯏꯗ ꯑꯥ ꯎꯝ ꯀꯩꯅꯣ ꯃꯄꯥ ꯎꯝ ꯃꯄꯥꯟ ꯅꯠꯇꯕ ꯇꯝꯄꯥꯛꯇ ꯂꯩꯔꯤꯉꯩꯗ ꯏꯃꯥꯇꯣꯟꯒ ꯑꯩꯒ ꯂꯩꯔꯤꯉꯩꯗꯗꯤ ꯊꯣꯡꯅꯥꯎꯗꯣ
ꯎꯝ
ꯍꯥꯡꯐꯝꯗꯨꯗ ꯑꯃꯨꯛꯀ ꯑꯩꯈꯣꯏ ꯂꯥꯏꯔꯤꯛ ꯄꯥꯒꯦ ꯍꯥꯏꯅ ꯇꯦꯕꯜ ꯑꯃ ꯊꯝꯖꯤꯜꯂꯦ
ꯎꯝ
ꯑꯗꯣ ꯑꯩꯈꯣꯏꯒꯤꯅ ꯀ꯭ꯔꯤ ꯍꯥꯏꯁꯤꯔꯥ ꯑꯩꯈꯣꯏꯔꯣꯝꯗꯅ ꯌꯥꯝ ꯁꯥꯗ꯭ꯔꯁꯨ ꯌꯥꯝꯅꯗꯤ ꯁꯥꯗꯕ ꯑꯁꯤꯗꯗꯤ ꯅꯞ ꯅꯞ ꯂꯥꯎꯕ ꯑꯃ ꯂꯩꯌꯦꯕꯀꯣ ꯑꯗꯨꯗꯗꯤ ꯅꯞ ꯅꯞ ꯍꯛ ꯂꯥꯎ ꯅꯠꯇ꯭ꯔꯒ ꯅꯥꯕꯗꯣ ꯁꯥꯕꯒꯤ ꯗꯤ ꯁꯥꯕꯒꯤ ꯃꯍꯥꯎ ꯈꯨꯠ ꯈꯦꯠꯅꯕꯗꯣ
ꯎꯥ ꯑꯁꯤꯗꯒꯤꯅ ꯑꯣꯝꯆꯥꯛꯅꯕꯗꯣ
ꯍꯣꯏ ꯍꯣꯏ
ꯍꯥꯏꯕꯗꯤ ꯍꯥꯟꯅꯁꯨ ꯑꯩꯅ ꯑꯩꯈꯣꯏ ꯑꯩꯅ ꯍꯧꯖꯤꯛ ꯂꯩꯔꯤꯕ ꯔꯨꯝꯗꯁꯦ ꯑꯁꯤ ꯑꯁꯤ ꯀꯥꯁꯦ ꯍꯥꯟꯅꯗꯤ ꯑꯩ ꯊꯣꯡꯅꯥ ꯑꯃꯛꯇ ꯍꯥꯡꯉꯝꯃꯦꯕ ꯍꯥꯏꯕꯗꯤ ꯑꯗꯨ ꯃꯇꯝꯗꯗꯤ ꯍꯧꯖꯤꯛꯅ ꯏꯅꯥꯎꯅꯨꯄꯤ ꯂꯥꯛꯄꯒꯤ ꯑꯗꯨꯝ ꯃꯥꯅ ꯑꯗꯨꯝ ꯂꯩꯕꯒꯤ ꯑꯗꯨꯝ ꯍꯥꯡꯕ ꯋꯥꯅꯦꯕ ꯊꯣꯡꯅꯥꯎꯗꯨꯁꯨ
ꯍꯣꯏ
ꯍꯥꯟꯅꯗꯤ ꯑꯩ ꯏꯊꯟꯗ ꯂꯩꯔꯤꯉꯩꯗꯗꯤ ꯁꯨꯋꯥꯡ ꯍꯥꯡꯗꯕꯅꯦꯍꯦ ꯑꯩꯗꯤ ꯊꯕꯛ ꯆꯠꯂꯦ ꯍꯧꯒꯠꯂꯒ ꯑꯃꯨꯛ ꯑꯗꯨꯝ ꯍꯥꯏꯕꯗꯤ ꯆꯥꯛ ꯌꯦꯟꯁꯥꯡ ꯊꯣꯡꯉꯦ ꯑꯗꯨꯝ ꯀꯔꯤ ꯀꯔꯤ ꯆꯥꯅꯉꯥꯏ ꯀꯣꯟꯅ ꯆꯥꯅꯉꯥꯏꯒꯤ ꯂꯣꯏꯅ ꯁꯦꯝ ꯁꯥꯔꯦ ꯁꯦꯝ ꯁꯥ ꯂꯣꯏ ꯑꯗꯣ ꯑꯗꯨꯝ ꯊꯣꯡꯅꯥꯎꯁꯤꯡꯗꯣ ꯂꯣꯏ ꯊꯤꯡꯅꯝꯃꯒ ꯊꯣꯡ ꯊꯤꯡꯔꯦ ꯂꯣꯏ ꯊꯤꯡꯅꯝꯃꯒ ꯆꯠꯂꯅꯤ ꯍꯜꯂꯛꯑꯅꯤ ꯍꯦꯛ ꯍꯜꯂꯛꯄꯗꯨꯗ ꯍꯦꯛ ꯊꯣꯡ ꯍꯥꯡꯉꯛꯄꯗꯨꯗꯗꯤ ꯂꯣꯏꯔꯦ ꯕꯪ ꯉꯥꯎꯔꯛꯄꯅꯦ ꯁꯥꯕꯒꯤꯗꯣ ꯃꯅꯤꯟꯗꯣ
ꯑꯗꯨꯅꯦ ꯊꯣꯡꯁꯦ ꯑꯗꯨꯝ ꯀꯨꯏꯅ ꯊꯤꯡꯉꯗꯤꯀꯣ ꯁꯥꯕ ꯀꯥꯟꯗ ꯀꯥꯒꯤ ꯃꯅꯝ ꯈꯔ ꯊꯣꯛꯄꯅꯦꯕ
ꯊꯣꯡꯅꯥꯎꯗꯤ ꯀꯩꯁꯨ ꯅꯠꯇꯦꯕ ꯊꯣꯡꯅꯦꯕ ꯃꯔꯨꯗꯤ
ꯑꯁ
ꯅꯣꯏꯗꯗꯤ ꯊꯣꯡ ꯍꯥꯏꯕꯗꯤ ꯍꯥꯏꯕꯗꯤ ꯊꯣꯡꯅꯥꯎ ꯍꯥꯡꯗ꯭ꯔꯁꯨ ꯊꯣꯡ ꯍꯥꯡꯕꯣꯏ ꯑꯣꯏꯔꯝꯅꯤ
ꯑꯗꯣ ꯏꯆꯦ ꯑꯩꯈꯣꯏꯅꯤ ꯍꯧꯖꯤꯛ ꯂꯩꯕꯗꯣ ꯊꯣꯡ ꯑꯩꯈꯣꯏꯁꯨ ꯑꯗꯨꯝ ꯊꯣꯡꯅꯥꯎ ꯑꯅꯤꯕꯨꯗꯤ ꯑꯗꯨꯝ ꯂꯩꯔ ꯍꯥꯡꯉꯦꯕꯀꯣ ꯑꯗꯨꯕꯨ ꯊꯣꯡꯗꯨꯗꯤ ꯊꯣꯡꯅꯥꯎꯗꯒꯤ ꯍꯦꯟꯅ ꯆꯥꯎꯋꯦ ꯑꯗꯨꯗꯤ ꯍꯥꯡ ꯑꯩꯈꯣꯏꯗꯤ ꯍꯥꯡꯗꯤ ꯌꯥꯝ ꯍꯥꯎꯅꯤꯡꯕ ꯑꯗꯨꯕꯨ ꯑꯩꯈꯣꯏꯒꯤ ꯊꯣꯡꯅꯥꯎꯒꯤ ꯃꯄꯥ ꯃꯅꯥꯛꯇ ꯀꯣ ꯈꯔ
ꯎꯝ
ꯑꯃꯣꯠꯄꯗꯤ ꯌꯥꯝ ꯃꯣꯠꯇ꯭ꯔꯁꯨ ꯈꯔ ꯈꯔ ꯀꯩꯅꯣ ꯀ꯭ꯔꯤ ꯀ꯭ꯔꯤꯅꯣ ꯑꯗꯨꯝ ꯊꯝꯖꯤꯜꯂꯦꯕ
ꯎꯝ
ꯗꯨ ꯑꯣꯏꯕꯒꯤ ꯑꯗꯨꯒꯤ ꯑꯗꯨ ꯊꯝꯕꯒꯤ ꯀꯥꯡ ꯌꯥꯝꯃꯦꯕꯀꯣ ꯑꯁ ꯏꯪꯗꯤ ꯏꯪꯉꯤꯅꯤ ꯑꯗꯨꯕꯨ ꯑꯗꯣ ꯍꯥꯡꯉꯗꯤ ꯀꯥꯡꯅ ꯑꯩꯈꯣꯏꯕꯨ ꯄꯥꯏꯔ ꯆꯠꯈ꯭ꯔꯅꯤ ꯑꯗꯨꯅꯦꯗ ꯁꯥꯕꯒꯤ ꯍꯣꯏ ꯑꯁ ꯑꯩꯕꯨꯗꯤ ꯄꯨꯕ ꯉꯝꯃꯣꯏ ꯏꯆꯦꯗꯤ ꯈꯔ ꯃꯁꯥ ꯄꯥꯏꯌꯦꯕ
ꯑꯥ
ꯍꯧꯒꯠꯄꯗ ꯂꯩꯔꯝꯗ꯭ꯔꯅꯤ ꯁꯣꯏꯗꯣꯏꯅꯦ
ꯍꯥꯏꯗꯤ ꯑꯁꯤ ꯀꯛꯆꯤꯡꯁꯤꯡꯗꯤ ꯃꯄꯥꯡꯒꯜꯁꯨ ꯌꯥꯝ ꯀꯟꯕꯅꯦ ꯌꯦꯡꯉꯨꯅꯦ ꯃꯆꯥ ꯃꯆꯥ ꯃꯆꯥ ꯑꯣꯏꯔꯒ ꯃꯤ ꯃꯣꯏꯗꯤ ꯃꯤ ꯈꯣꯝꯕ ꯌꯥꯝ ꯍꯩꯕꯅꯦꯕ ꯃꯣꯏꯁꯦ ꯍꯥꯏꯕꯗꯤ ꯃꯣꯏꯒꯤꯁꯦ ꯑꯩꯈꯣꯏꯅ ꯊꯥꯏꯅ ꯑꯉꯥꯡ ꯑꯣꯏꯔꯤꯉꯩꯗ ꯃꯣꯏꯒꯤ ꯋꯥꯔꯤꯒ ꯂꯤꯕꯤꯔꯤꯅꯦ ꯑꯁꯤꯁꯦ ꯍꯥꯏꯕꯗꯤ ꯂꯝꯕꯤꯗꯒ ꯎꯔꯗꯤ ꯀꯥ ꯍꯥꯏꯕꯗꯤ ꯀꯛꯆꯦꯡꯁꯤꯡꯗꯨ ꯎꯔꯗꯤ ꯑꯁꯤ ꯃꯃꯥꯟꯅꯕꯤ ꯀꯧꯔꯤꯅꯤ ꯁꯨꯃꯥꯏꯅ ꯇꯧꯔꯤꯅꯦꯅꯀꯣ ꯑꯗꯨꯃꯥꯏ ꯍꯦꯛ ꯋꯥꯔꯤ ꯁꯥꯕꯤꯕ ꯋꯥꯔꯤ ꯂꯤꯕꯤꯕꯅꯤꯅꯦ ꯃꯣꯏꯒꯤꯗꯃꯛꯇ ꯀꯁꯦ
ꯑꯗꯨꯅꯦ ꯊꯥꯏꯅꯗꯤ ꯑꯁ ꯊꯥꯏꯅꯒ ꯍꯧꯖꯤꯛꯀ ꯌꯥꯝ ꯈꯦꯠꯅꯔꯦꯗ ꯊꯥꯏꯅꯗꯤ ꯀꯔꯤ ꯀꯛꯆꯦꯡꯗꯣ
ꯎꯝ
ꯄꯔꯦꯡ ꯄꯔꯦꯡꯒ ꯆꯠꯂꯗꯤ ꯊꯨꯒꯥꯏꯕ ꯐꯠꯇꯦ ꯀꯥꯏꯅ ꯌꯥꯝ ꯇꯧꯋꯦꯕ ꯀꯣ ꯑꯗꯣ ꯍꯧꯖꯤꯛꯀꯥꯟꯗꯤ ꯀꯔꯤꯝꯇ ꯍꯥꯏꯗꯤ ꯃꯇꯝꯒꯤ ꯑꯍꯣꯡꯕ ꯍꯥꯏꯕꯁꯦ ꯀꯔꯤꯝꯇ ꯈꯟꯗꯕꯤꯗ ꯍꯦꯛꯇ ꯊꯨꯒꯥꯏꯕꯤꯕꯀꯣ
ꯑꯗꯨꯅꯦ ꯍꯥꯏꯕꯗꯤ ꯊꯥꯖꯥꯅꯤꯡꯉꯥꯏ ꯂꯩꯗꯦꯗ ꯍꯣꯏ ꯑꯩꯈꯣꯏꯕꯨ ꯐꯠꯇꯅꯉꯥꯏ ꯇꯧꯔꯗꯤ ꯑꯩꯈꯣꯏꯁꯨ ꯍꯥꯠꯄ ꯇꯥꯕ ꯅꯠꯇ꯭ꯔꯥ
ꯍꯣꯏ ꯑꯗꯨꯕꯨꯗꯤ
ꯑꯩꯈꯣꯏꯕꯨ ꯍꯥꯠꯇꯤ ꯍꯥꯠꯅꯤꯡꯗꯦ ꯑꯗꯣꯏꯁꯨ ꯑꯗꯨꯝ ꯅꯨꯡꯁꯤꯗꯤ ꯅꯨꯡꯁꯤꯌꯦ ꯍꯥꯏꯕꯗꯤ ꯃꯣꯏꯁꯨ ꯍꯤꯡꯅꯉꯥꯏ ꯀꯟꯅ ꯇꯧꯔꯤꯅꯦ ꯑꯗꯨꯁꯨ ꯑꯩꯈꯣꯏꯕꯨ ꯆꯤꯛꯑꯗꯤ ꯑꯩꯈꯣꯏꯁꯨ ꯁꯥꯎꯅꯤꯡꯕ ꯊꯥꯕꯀꯣ ꯍꯥꯍꯥ
ꯑꯗꯨꯅꯦ ꯑꯁ ꯑꯩꯈꯣꯏ ꯔꯣꯝꯅ ꯍꯧꯖꯤꯛ ꯑꯩꯈꯣꯏꯒꯤ ꯇꯦꯔꯦꯁꯀꯤ ꯃꯊꯛꯇꯣ ꯍꯧꯖꯤꯛ ꯁꯦ ꯌꯣꯡ ꯃꯔꯤ ꯃꯉꯥ ꯑꯃꯨꯛ ꯆꯦꯜꯂꯒ ꯃꯤꯔꯣ ꯃꯤꯒꯤ ꯐꯤꯔꯣꯜ ꯄꯥꯏꯔ ꯆꯤꯡꯉꯒ ꯑꯃꯨꯛ ꯁꯨꯅꯔ ꯂꯩꯔꯦ ꯈꯪꯗꯦ ꯅꯍꯥꯟꯁꯨ ꯃꯤꯒꯤ ꯐꯤ ꯣ ꯄꯥꯏꯔꯒ ꯑꯅꯤ ꯑꯍꯨꯝ ꯄꯥꯏꯔꯦ ꯑꯃꯨꯛ ꯁꯅ ꯍꯥꯏꯔ ꯑꯩꯗꯤꯕꯣ ꯌꯥꯝ ꯅꯣꯛꯅꯤꯡꯕꯁꯤꯗꯤꯕꯣ ꯀꯔꯤꯔꯣ ꯈꯪꯗꯦ ꯑꯃꯨꯛ ꯉꯁꯤ ꯁꯅꯥꯔ ꯂꯩꯔꯝꯃꯣ ꯌꯦꯡꯉꯣ
ꯍꯡꯉꯣꯏꯅꯣ ꯅꯨꯡꯉꯥꯏꯗꯧ ꯃꯥꯜꯂꯦ ꯌꯥꯝ ꯅꯨꯡꯉꯥꯏꯗꯧ ꯃꯥꯜꯂꯦ ꯎꯝ
ꯆꯤꯡꯉꯅꯤꯅ ꯑꯗꯨꯁꯨ ꯃꯤ ꯑꯃꯈꯛꯅ ꯄꯥꯏꯔꯣꯏꯕ ꯃꯣꯏꯗꯣ ꯃꯤ ꯑꯅꯤꯅ ꯄꯥꯏꯔꯦ ꯍꯦꯛꯇ ꯀꯩꯅꯣ ꯇꯧꯕ ꯇꯧꯅꯕꯤꯅꯦꯕ ꯃꯣꯏꯒꯤꯁꯦ
ꯑꯣ
ꯆꯤꯡ ꯆꯤꯡꯉꯒ ꯁꯥꯟꯅꯔ ꯂꯩꯕꯅꯦ
ꯑꯥ
ꯈꯪꯗ ꯃꯣꯏ
ꯑꯁ ꯉꯁꯥꯏ ꯉꯁꯥꯏ ꯑꯗꯨꯝ ꯑꯩꯈꯣꯏꯗꯣꯝ ꯆꯥꯝꯃꯅ ꯐꯣꯟ ꯇꯧꯔꯛꯄꯅꯤꯅꯦ ꯑꯩꯉꯣꯟꯗ
ꯑꯣ ꯀꯔꯤ ꯍꯥꯏꯕ꯭ꯔꯣꯅꯦ
ꯑꯩ ꯄꯣꯠ ꯄꯥꯏꯈꯠꯇꯦ ꯏꯕꯥꯅꯤ ꯉꯥꯡꯅ ꯂꯩꯕꯗꯨꯗ ꯑꯩꯅ ꯄꯥꯏꯈꯠꯇ꯭ꯔꯕꯅꯦ ꯑꯣ ꯅ ꯇꯧꯔꯒꯦꯗ ꯑꯗꯨꯝ ꯀꯩꯁꯨ ꯂꯩꯔꯝꯃꯣꯏꯗꯣ
ꯑꯩꯉꯣꯟꯗꯁꯨ ꯑꯃ ꯑꯩꯈꯣꯏ ꯑꯩꯉꯣꯟꯗꯁꯨ ꯂꯩꯔꯝꯃꯦ ꯏꯃꯥꯇꯣꯟꯅꯀꯣ
ꯑꯥ
ꯍꯣꯔꯦꯟ ꯑꯃꯨꯛ ꯑꯩꯁꯨ ꯇꯧꯔ ꯍꯥꯏꯇꯥꯔꯦ ꯀꯔꯤ ꯊꯕꯛ ꯂꯩꯕ꯭ꯔꯥꯕꯨꯗꯤ ꯈꯪꯗꯦ ꯑꯁ ꯈꯪꯗꯦꯅꯦ ꯃꯣꯏꯔꯣꯝꯗ ꯁꯥꯕ꯭ꯔꯥ ꯑꯗꯨꯗꯨꯗꯤ ꯑꯩꯈꯣꯏ ꯅꯍꯥꯟ ꯂꯩꯕꯗꯨꯗꯗꯤꯀꯣ
ꯍꯥꯥꯝ
ꯊꯥꯏꯑ ꯍꯥꯏꯔꯁꯨ ꯍꯛꯆꯥꯡꯗꯣ ꯅꯞ ꯅꯞꯀꯨꯝꯕ ꯀꯔꯤꯒꯨꯝꯕ ꯂꯥꯎꯗꯕꯅꯤꯅ ꯂꯩꯕꯗꯤ ꯑꯗꯨꯝ ꯅꯨꯡꯉꯥꯏꯕꯅꯤꯗ
ꯎꯝ ꯍꯧꯖꯤꯛ ꯉꯁꯤꯗꯤ ꯀꯔꯤ ꯇꯧꯅꯤ ꯀꯔꯤ ꯊꯕꯛ ꯂꯩꯒꯦ ꯉꯁꯤꯒꯤꯗꯤ
ꯉꯁꯤꯗꯤ ꯊꯕꯛꯇꯤ ꯂꯩꯇꯦꯕꯀꯣ ꯏꯆꯦꯒ ꯑꯩꯈꯣꯏ ꯏꯁꯦ ꯀꯥꯏꯝ ꯈꯪꯗꯦ ꯅꯨꯡꯊꯤꯗꯗꯤ ꯑꯩꯈꯣꯏꯅꯤ ꯑꯩꯈꯣꯏꯅꯤꯅ ꯕꯣꯜ ꯌꯦꯡꯉꯕ ꯉꯁꯤꯁꯦ
ꯎꯝ ꯀꯃꯥꯏꯅ ꯇꯧꯒꯦ ꯉꯁꯤꯒꯤ ꯉꯁꯤꯒꯤ ꯁꯥꯟꯅꯕꯗꯨꯅ ꯍ ꯅꯨꯡꯉꯥꯏꯕ꯭ꯔꯥ
ꯃꯥꯅ ꯀꯩꯅꯣ ꯉꯁꯤꯒꯤ ꯕꯣꯜꯗꯣ ꯌꯦꯡꯕ ꯌꯥꯝ ꯅꯨꯡꯉꯥꯏꯌꯦꯕ ꯑꯗꯨꯕꯨ ꯏꯆꯦꯅꯤ ꯂꯩꯃꯤꯟꯅꯕꯗꯣ ꯏꯆꯦꯅ ꯑꯃꯇ ꯇꯧꯕ
ꯑꯝ
ꯑꯩꯅ ꯑꯃꯗ ꯇꯧꯕ ꯑꯗꯩ ꯏꯆꯦꯅ ꯇꯧꯕꯗꯨꯗꯤ ꯄꯣꯛꯍꯧꯔꯦꯕ
ꯍꯥ
ꯑꯩꯅ ꯇꯧꯕꯗꯨꯗꯤ ꯗꯥꯎ ꯈꯔ ꯌꯥꯕꯒꯤꯔꯥ ꯈꯪꯗꯦ ꯑꯗꯨꯕꯨꯗꯤ ꯇꯨꯝꯉꯝꯃꯦ ꯑꯗꯨꯕꯨ ꯏꯆꯦꯒꯤ ꯏꯆꯦ ꯁꯞꯄꯣꯔꯠ ꯇꯧꯕ ꯇꯤꯝꯗꯨꯗꯤ ꯅꯧꯅ ꯆꯪꯕꯅꯦꯕꯀꯣ ꯁꯤ ꯅꯧꯅ ꯌꯥꯎꯕꯅꯦꯕ ꯃꯣꯏꯕꯨꯗꯤ ꯃꯣꯏꯒꯤꯗꯃꯛꯇ ꯍꯥꯏꯗꯤ ꯌꯥꯝ ꯍꯩꯔꯦꯕ ꯍꯥꯏꯗꯤ ꯃꯣꯏꯒꯤ ꯀ ꯍꯥꯏꯁꯤꯔꯥ ꯃꯣꯏꯅ ꯑꯉꯝꯕ ꯎꯠꯂꯦꯕ
ꯆꯪꯕꯒꯤꯗ ꯑꯗꯨꯒꯤꯗꯨꯔꯣ
ꯍꯣꯏ ꯍꯣꯏ ꯍꯣꯏ ꯅꯪꯁꯨ ꯌꯦꯡꯗ꯭ꯔꯣꯅꯦ
ꯑꯩ ꯍꯥꯏꯕꯗꯤ ꯑꯩ ꯄꯨꯂꯞ ꯌꯦꯡꯗꯦꯕ ꯑꯩꯅ ꯃꯆꯦꯠ ꯑꯃ ꯇ ꯌꯦꯡꯉꯝꯕ ꯍꯥꯏꯕꯗꯤ ꯑꯩꯁꯨ ꯍꯧꯒꯠꯄ ꯇꯟꯕꯩ ꯍꯥꯏꯕꯗꯤ ꯃꯤꯀꯞꯄꯨꯗꯤ ꯊꯣꯛꯑꯦ ꯑꯗꯨ ꯁꯨ ꯑꯩꯅ ꯍꯧꯒꯠꯂꯒ ꯀꯔꯤ ꯀꯔꯤ ꯑꯗꯨꯝ ꯍꯥꯏꯕꯗꯤ ꯍꯥꯡꯗꯣꯛꯑꯒ ꯁꯦꯝꯕ ꯇꯥꯟꯕ ꯑꯗꯨꯒꯤ ꯑꯩꯅ ꯑꯗꯨꯝ ꯐꯣꯟꯗ ꯍꯥꯏꯕꯗꯤ ꯑꯩꯗ ꯄꯨꯡ ꯀꯌꯥ ꯇꯥꯔꯒꯦ ꯑꯃꯨꯛ ꯍꯥꯡꯗꯣꯛꯑꯒ ꯄꯨꯡ ꯌꯦꯡꯉꯒ ꯑꯃꯨꯛ ꯇꯨꯝꯃꯦ ꯄꯨꯡ ꯌꯦꯡꯉꯒ ꯑꯃꯨꯛ ꯇꯨꯝꯃꯦ
ꯑꯁ
ꯑꯗꯨꯒꯤ ꯂꯥꯁ ꯍꯥꯏꯕꯗꯤ ꯌꯦꯡꯉꯒꯦꯅ ꯑꯩꯁꯨ ꯍꯥꯏꯕꯗꯤ ꯂꯣꯏꯔꯝꯗꯥꯏꯗ ꯑꯣꯏꯔꯦ
ꯏꯆꯦꯒ ꯅꯣꯏꯅꯤꯃꯥꯟꯅꯔꯦꯅꯦ ꯏꯆꯦꯁꯨ ꯇꯨꯝꯃꯦ ꯇꯨꯝꯃꯦ ꯍꯣꯢ ꯂꯣꯏꯔꯝꯗꯥꯏꯗ ꯌꯥꯎꯔꯒ ꯃꯥꯅ ꯍꯦꯟꯅ ꯊꯃꯣꯏ ꯆꯥꯡꯉꯒ ꯌꯦꯡꯒ ꯇꯧꯔꯝꯃꯅꯤ
ꯎꯝ ꯑꯩꯅ ꯍꯥꯏꯕꯗꯤ ꯄꯥꯡꯕꯁꯤꯡꯗ ꯑꯁꯣꯟꯕꯁꯤꯡꯗꯨꯗ ꯑꯩꯅ ꯇꯧꯔꯤꯅꯤꯅꯦ
ꯑꯗꯨꯅꯦ ꯍꯣꯔꯦꯟꯗꯤ ꯀꯃꯥꯏꯅ ꯇꯧꯗꯣꯏꯕ
ꯍꯣꯔꯦꯟꯁꯦ ꯂꯩꯕꯨ ꯂꯩꯕ꯭ꯔꯕꯣ
ꯍꯣꯔꯦꯟꯁꯨ ꯂꯩꯕꯅꯦ ꯑꯗꯨꯝ ꯅꯨꯡꯇꯤꯒꯤ ꯂꯩꯕꯒꯨꯝ ꯇꯧꯕꯅꯦ ꯍꯧꯖꯤꯛꯀꯥꯟꯗꯤ
ꯑꯣ ꯍꯟꯗꯛꯇꯤ ꯂꯣꯏꯔꯝꯗꯥꯏ ꯑꯣꯏꯔꯕꯅꯤꯅꯀꯣ
ꯍꯣꯏ
ꯂꯣꯏꯔꯝꯗꯥꯏ ꯑꯣꯏꯕꯒꯤ ꯇꯤꯒꯤ ꯍꯥꯏꯕꯗꯤ ꯑꯁꯤ ꯊꯥꯗ ꯂꯣꯏꯗꯧꯕꯅꯤꯅ ꯇꯥꯡ ꯀꯌꯥꯗ ꯂꯣꯏꯒꯦ ꯇꯣ ꯇꯔꯥꯡ ꯇꯥꯡ ꯇꯔꯥꯅꯤꯄꯜ ꯇꯔꯥꯃꯄꯜꯗ ꯂꯣꯏꯔꯅꯤ ꯍꯥꯏꯕꯒꯨꯝ ꯇꯧꯋꯦꯕꯣ
ꯎꯝ
ꯀꯨꯏꯔꯔꯣꯏ
ꯌꯦꯡꯉꯣ ꯅꯪ ꯌꯦꯡꯉꯗꯤ ꯅꯪ ꯅꯨꯡꯉꯥꯏꯃꯟꯕꯒꯤꯀꯣ
ꯍꯥꯏꯕꯗꯤ ꯊꯣꯛ ꯎꯝ
ꯑꯗꯨꯝ ꯑꯩꯈꯣꯏꯗꯤ ꯑꯗꯨꯝ ꯍꯣꯏ ꯌꯥꯝꯅ ꯏꯟꯇ꯭ꯔꯦꯁꯄꯨꯗꯤ ꯂꯩꯖꯗ꯭ꯔꯁꯨ ꯃꯤ ꯑꯅꯤ ꯂꯩꯕꯒꯤ ꯅꯨꯡꯉꯥꯏꯖꯕ ꯁꯦꯟꯗ ꯄꯨꯔꯛꯏꯗꯤ ꯌꯦꯄꯥꯛꯇ ꯌꯦꯡꯉꯣꯏꯗ
ꯎꯝ ꯈꯪꯗꯦ ꯄꯨꯛꯅꯤꯡ ꯆꯤꯡꯉ ꯋꯥꯈꯜ ꯆꯪꯅꯒ ꯄꯥꯛ ꯌꯦꯡꯅꯤꯡꯗ꯭ꯔꯕ ꯑꯩꯁꯦ ꯍꯥꯏꯕꯗꯤ ꯑꯩꯅ ꯄꯨꯛꯅꯤꯡ ꯆꯪꯅꯌꯦ ꯁꯥꯟꯅꯕ ꯌꯦꯡꯕꯗꯣ ꯑꯩꯗꯤ ꯈꯔ ꯑꯁꯣꯟꯕꯗꯨꯗ ꯑꯗꯨꯝ ꯇꯧꯋꯦꯕ
ꯍꯣꯏꯅꯦ
ꯑꯗꯨ ꯑꯗꯨꯒꯤꯅꯅꯦꯕ ꯍꯥꯏꯕꯗꯤ ꯉꯝꯃꯣꯏ ꯍꯥꯏ ꯈꯪ ꯈꯪꯅ ꯑꯗꯨꯝ ꯇꯧꯔꯕꯅꯤꯅꯀꯣ ꯂꯥꯁꯇ ꯋꯥꯈꯜ ꯑꯗꯨꯝ ꯆꯥꯛꯑꯦꯕ
ꯄꯣꯔꯗꯤ ꯋꯥꯈꯜꯃꯨꯛ ꯅꯨꯡꯉꯥꯏꯇꯕ
ꯑꯗꯨꯅꯦ ꯑꯗꯨꯒꯤ ꯑꯩꯁꯦ ꯋꯥꯈꯜ ꯆꯪꯅꯗꯤ ꯇꯧꯅꯤꯡꯗ꯭ꯔꯦ ꯑꯗꯨꯝ ꯌꯦꯡꯗꯤ ꯌꯦꯡꯒꯅꯤꯗ ꯌꯦꯡꯗꯦ ꯍꯥꯏꯕꯗꯤ ꯑꯗꯨꯝ ꯌꯦꯡꯗꯤ ꯌꯦꯡꯒꯅꯤ ꯍꯧꯖꯤꯛꯀꯤꯗꯤ ꯂꯣꯏꯔꯝꯗꯥꯏ ꯗꯨꯅ ꯍꯦꯟꯅ ꯅꯨꯡꯉꯥꯏꯗꯧꯕꯅꯦ
ꯑꯗꯨ ꯅꯪꯒꯤ ꯋꯥꯔꯤꯔꯗꯨꯗꯤ ꯀꯩꯅꯣꯅꯦ ꯄꯣꯔꯅꯤ ꯈꯪꯅ ꯈꯪꯅ ꯍꯦꯛꯇ ꯇꯧꯔꯛꯄꯤꯅꯦꯕ
ꯑꯗꯨꯅꯦ ꯈꯪꯉꯦꯕ ꯈꯪꯉꯁꯨ ꯑꯗꯨꯝ ꯅꯨꯡꯁꯤꯕꯗꯣ ꯃꯣꯏ ꯃꯁꯛ ꯎꯔꯗꯤ
ꯍꯣꯏ ꯍꯣꯏ ꯇꯎꯅꯤ
ꯍꯥꯏꯕꯗꯤ ꯅꯨꯡꯁꯤꯕ ꯃꯁꯛ ꯆꯦꯟꯕꯗꯣ ꯑꯣꯏꯌꯦꯕ ꯃꯣꯏꯁꯦ
ꯎꯝ ꯑꯩꯁꯨ ꯅꯪꯅ ꯍꯧꯖꯤꯛ ꯍꯥꯏꯔꯤꯕ ꯇꯤꯝꯗꯣ ꯑꯩꯁꯦ ꯑꯗꯨꯝ ꯅꯅꯨꯡꯗꯤ ꯅꯨꯡ ꯁꯦꯕ ꯑꯗꯨꯕꯨ ꯑꯩꯒꯤꯅ ꯈ꯭ꯋꯥꯏꯗꯩ ꯄꯥꯝꯖꯕ ꯄ꯭ꯂꯦꯒ ꯇꯧꯕꯅꯤꯅꯀꯣ
ꯎꯝ ꯍꯥꯟꯅ ꯍꯥꯏꯕꯗꯤ ꯃꯥꯒꯤꯁꯤ ꯍꯣꯏ ꯃꯥꯒꯤꯁꯤ ꯍꯥꯟꯅꯗꯒꯤ ꯑꯩꯅ ꯇꯧꯔꯛꯄꯅꯦꯕ ꯃꯣꯏꯁꯦ ꯑꯍꯥꯟꯕ ꯑꯣꯏꯔꯕꯅꯤꯅꯀꯣ ꯍꯟꯗꯛꯁꯤꯅ ꯑꯍꯥꯟꯕ ꯁꯥꯟꯅꯕꯅꯦꯕ ꯃꯣꯏꯁꯦ ꯑꯗꯨꯒꯤ ꯍꯥꯟ ꯅꯥꯍꯟ ꯍꯟꯗꯛꯅ ꯑꯍꯥꯟꯕ ꯑꯣꯏꯕꯅꯤꯅ ꯁꯤ ꯅꯍꯥꯟꯁꯨ ꯑꯅꯤꯔꯛ ꯑꯍꯨꯝꯔꯛ ꯉꯝꯈ꯭ꯔꯦꯀꯣ ꯑ ꯉꯁꯤꯅ ꯃꯔꯤ ꯑꯣꯏꯕ ꯑꯣꯏꯔꯝꯅꯤ ꯃꯔꯤꯔꯥ ꯑꯍꯨꯝꯔ ꯑꯣꯏꯔꯝꯅꯤ
ꯅꯪꯅ ꯍꯧꯖꯤꯛ ꯀꯩꯅꯣ ꯇꯧꯔꯤꯁꯦ ꯅꯪꯒꯤ ꯇꯤꯝꯗꯨꯗꯤ ꯀꯤꯞꯄꯔꯗꯨꯗꯤ ꯐꯖꯅ ꯍꯩꯍꯦ ꯅꯩꯔꯦꯍꯦ
ꯑꯁ ꯃꯥꯒꯤ ꯃꯄꯥꯟꯅꯤꯅꯦ ꯃꯥꯅ ꯃ ꯃꯥꯥꯒꯤ ꯄꯥꯟꯅꯅꯤꯅꯦ ꯁꯨꯃꯥꯏꯅ ꯍꯥꯏꯕꯗꯤ ꯁꯨꯃꯥꯏ ꯐꯥꯎ ꯌꯧꯔꯛꯏꯁꯦ
ꯑꯗꯨꯅꯤ ꯐꯖꯟ ꯐꯥꯎꯔꯦꯕ ꯑꯩꯅ ꯎꯕ ꯈꯨꯗꯤꯡ ꯅꯣꯏꯒꯤ ꯉꯥꯛꯇ ꯉꯥꯏꯔꯦꯕ ꯑꯗꯨꯏ ꯃꯤ ꯑꯃꯒꯤ ꯏꯁꯇꯦꯇꯁꯇ ꯑꯣꯏꯔꯣ ꯍꯥꯏꯗꯤ ꯃꯤꯅ ꯍ ꯃꯥꯕꯨ ꯁꯞꯄꯣꯔꯠ ꯇꯧꯔꯤꯁꯦ ꯀꯩꯅꯣꯗꯅꯤꯅꯦꯍꯦ ꯃꯥꯒꯤ ꯀꯔꯤ ꯍꯥꯏꯁꯤꯔꯥ
ꯃꯉꯣꯟꯗꯒꯤ ꯍꯥꯏꯕꯗꯤ ꯃꯣꯏ ꯄꯨꯂꯞꯇꯒꯤ ꯃꯉꯣꯟꯗꯒꯤꯀꯃꯒꯤ ꯄꯥꯟꯅ ꯂꯣꯏꯅ ꯃꯤꯅ ꯑꯗꯨꯝ ꯇꯧꯅꯕꯅꯦꯕ ꯑꯗꯨ ꯅꯠꯇ꯭ꯔꯗꯤ ꯀꯩꯁꯨ ꯈꯪꯕꯤꯔꯔꯣꯏꯗ ꯍꯥꯏꯕꯗꯤ ꯍꯟꯗꯛꯇꯤ ꯑꯟ ꯑꯥ ꯑꯅꯤ ꯑꯍꯨꯝ ꯗꯤ ꯌꯥꯎꯕꯅꯦꯕ ꯑꯍꯥꯟꯕ ꯁꯥꯟꯅꯕꯁꯦ
ꯑꯣ
ꯑꯃꯗꯤ ꯁꯤꯗ ꯍꯥꯟꯅ ꯁꯤꯈ꯭ꯔ ꯃꯥꯜꯂꯦꯗ
ꯑꯁ ꯑꯩꯗꯤ ꯑꯃ ꯑꯩꯈꯣꯏ ꯏꯊꯦꯛ ꯑꯩꯈꯣꯏꯅꯤꯅꯀꯣ
ꯎꯝ
ꯌꯥꯝꯅ ꯅꯨꯡꯁꯤꯅ ꯌꯦꯡꯕ ꯇꯤꯝ ꯑꯃ ꯂꯩꯌꯦ ꯑꯗꯨꯗꯤ ꯊꯥꯏꯅꯁꯨ ꯐꯥꯏꯅꯦꯜ ꯐꯥꯏꯅꯦꯜꯁ ꯀ꯭ꯋꯥꯇꯥꯔꯒꯨꯝꯕ ꯆꯪꯕꯗꯣ ꯑꯗꯨꯝ ꯐꯥꯏꯅꯦꯜ ꯆꯪꯅꯤꯡꯉꯥꯏ ꯇꯧꯕꯗ ꯊꯥꯏꯅ ꯁꯤꯈꯤꯌꯦ ꯍꯥꯏꯌꯦꯕ ꯑꯗꯨꯗꯤ ꯑꯗꯨ ꯃꯇꯝꯗ ꯉꯝꯗꯕꯀꯣ ꯍꯥꯏꯕꯗꯤ ꯕꯣꯜ ꯁꯥꯟꯅꯕꯗꯣ ꯉꯝꯂꯛꯇꯕ ꯑꯗꯣ ꯃꯣꯏꯁꯦ ꯆꯍꯤ ꯑꯅꯤ ꯑꯍꯨꯝ ꯇꯧꯔꯛꯈ꯭ꯔꯦ ꯍꯥꯏꯌꯦ ꯑꯗꯨ ꯀꯨꯝꯁꯤꯁꯨ ꯑꯃꯨꯛ ꯇꯧꯗꯦꯕ ꯉꯝꯗꯦꯕ
ꯑꯥ
ꯑꯩ ꯑꯩꯈꯣꯏꯒꯤ ꯣꯏ ꯆꯞ ꯃꯥꯟꯅꯩ ꯑꯩꯉꯣꯟꯗ ꯐꯥꯎꯔꯤꯕ ꯅꯨꯡꯉꯥꯏꯗꯕꯁꯦ
ꯎꯝ ꯃꯤ ꯃꯌꯥꯝꯅ ꯑꯗꯨ ꯇꯧꯅꯕ ꯃꯥꯜꯂꯦ ꯑꯗꯣ ꯃꯤ ꯑꯩ ꯁꯦ ꯍꯥꯏꯕꯗꯤ ꯌꯦꯡꯕ ꯈꯨꯗꯤꯡ ꯀꯣ ꯀꯔꯤꯗ ꯑꯣꯏꯔꯣ ꯀꯅꯥ ꯔꯣꯔꯣ ꯂꯣꯏꯅ ꯍꯥꯡꯗꯣꯛꯄ ꯈꯨꯗꯤꯡ ꯑꯗꯨꯝ ꯎꯑꯦꯕ
ꯍꯣꯏ